ꯍꯜꯂꯣ ꯇꯥꯕ꯭ꯔꯣ
ꯇꯥꯏꯌꯦ
ꯀꯩꯅꯣ ꯈꯨꯝꯂꯛꯇ꯭ꯔꯤꯁꯤꯅ ꯅꯥ ꯄꯪꯂꯕꯣ ꯅꯪ
ꯅꯥ ꯄꯪꯕ ꯍꯧꯔꯕꯣ ꯅꯪ ꯑꯉꯥꯡ ꯑꯣꯏꯅ ꯉꯜꯂꯤ ꯀꯥꯟꯁꯤꯗ ꯌꯦꯡꯍꯧꯀꯣ ꯅꯠꯇ꯭ꯔꯗꯤ
ꯀꯩꯗꯧꯔꯤꯅꯣ
ꯐꯝꯕꯅꯦ
ꯍꯣꯔꯦꯟ ꯀꯩ ꯊꯣꯡꯗꯣꯏꯔꯣ
ꯈꯪꯗꯦꯗ ꯍꯋꯥꯏ
ꯑꯩꯗꯤ ꯃꯥꯏꯔꯦꯟ ꯑꯣꯏꯅ ꯍꯧꯔꯒꯦ ꯍꯧꯖꯤꯛ ꯍꯧꯗꯧꯔꯦ ꯑꯩꯗꯤ
ꯉꯟꯃꯟꯗ꯭ꯔꯣ
ꯎꯄꯥꯏ ꯂꯩꯇ꯭ꯔꯦ ꯉꯜꯂꯁꯨ
ꯅꯪꯅ ꯊꯣꯡꯗꯣꯏꯔꯣ
ꯍꯣꯏ ꯑꯩꯅ ꯊꯣꯡꯗꯣꯏꯅꯦ ꯑꯩꯗꯤ ꯃꯤꯅꯥꯏꯅꯤꯅ
ꯃꯤꯅꯥꯏ ꯑꯣꯏꯔꯁꯨ ꯄꯩꯁꯥ ꯐꯪꯕꯗꯣ ꯍꯥꯏꯗꯤ
ꯖꯥꯠ ꯖꯥꯠ ꯉꯥꯡꯕ ꯍꯧꯔꯅꯤꯀꯣ
ꯅꯊꯟꯗꯔꯣ
ꯍꯣꯏ
ꯃꯊꯟꯇ ꯂꯩꯕ ꯅꯨꯡꯉꯥꯏꯕ꯭ꯔꯣꯅꯦ
ꯅꯨꯡꯉꯥꯏꯌꯦ ꯑꯦ ꯂꯥꯎꯠ ꯁ꯭ꯄꯤꯀꯔꯁꯨ ꯊꯥꯕ ꯌꯥꯗꯦ ꯁꯤꯗꯤ ꯀꯃꯥꯏꯅ ꯇꯧꯅꯤ
ꯍꯦ ꯑꯗꯨꯃꯥꯏ ꯍꯥꯏꯒꯅꯣ ꯇꯨꯃꯤꯟꯅ ꯂꯩꯌꯣ ꯆꯤꯟꯗꯣ ꯄꯉꯥꯡ ꯉꯥꯡꯒꯅꯨꯀꯣ ꯕꯦꯔꯀꯥꯒꯅꯤ
ꯀꯩꯅꯣ ꯁꯨꯝ ꯅꯣꯛꯔꯒ ꯂꯩꯔꯤꯁꯤꯕꯣ ꯉꯥꯎꯕ ꯍꯧꯔꯦꯅꯦ ꯅꯪ
ꯍꯧꯔꯦ
ꯅꯆꯥꯁꯤꯡꯗꯤ ꯍꯜꯂꯛꯇ꯭ꯔꯤꯕꯣ
ꯍꯜꯂꯛꯑꯦ ꯃꯄꯥꯒ ꯇꯨꯝꯃꯒ ꯂꯩꯌꯦ
ꯏꯆꯥ ꯀꯌꯥ ꯁꯨꯔꯒꯦ
ꯍꯥ
ꯍꯥ ꯏꯆꯥ ꯀꯌꯥ ꯁꯨꯔꯒꯦ ꯍꯥꯏꯕꯅꯦ ꯀꯔꯤꯅꯣꯅꯦ ꯁꯤ ꯅꯨꯄꯤꯁꯤꯕꯨ ꯉꯥꯎꯔ ꯖꯥꯠꯂ
ꯇꯥꯗꯦ ꯀꯟꯅ ꯍꯥꯏꯌꯣ
ꯏꯆꯦ ꯅꯨꯡꯁꯤꯕꯤ
ꯏꯒꯨꯏꯗꯤ꯫
ꯃꯁꯤ ꯅꯨꯄꯤ꯫ ꯅꯪ ꯈꯨꯄꯥꯛ ꯆꯔꯅꯤꯀꯣ꯫ ꯁꯦꯔꯥꯟ ꯇꯨꯔꯥꯟ ꯉꯥꯡꯒꯅꯨ꯫ ꯍꯧꯖꯤꯛ ꯊꯣꯡꯗꯣꯏꯔꯣ ꯍꯤꯟꯖꯥꯡꯗꯣ꯫
ꯍꯣꯔꯦꯟ ꯊꯣꯡꯗꯣꯏꯅꯦ ꯍꯧꯖꯤꯛ ꯁꯦꯝꯃꯤꯌꯦ꯫ ꯍꯨꯖꯤꯛ ꯁꯦꯝꯃꯒ ꯊꯝꯃꯒ ꯉꯍꯛ ꯊꯝꯃꯒ ꯍꯣꯔꯦꯟ ꯊꯣꯡꯗꯣꯏꯅꯤ ꯍꯥꯥ
ꯔꯦꯗꯤꯗ ꯊꯝꯗꯣꯏꯔꯣ ꯍꯥꯏꯕꯅꯤꯗ꯫
ꯍꯣꯏ꯫
ꯀꯔꯤ ꯃꯈꯣꯟꯅꯣ ꯇꯥꯅꯤꯡꯗꯦ꯫ ꯇꯨꯃꯤꯟꯅ ꯂꯩꯕ ꯍꯩꯇ꯭ꯔꯣ ꯅ꯫
ꯍꯨ꯫
ꯇꯨꯃꯤꯟꯅ ꯂꯩꯕ ꯍꯩꯇ꯭ꯔꯣ ꯅꯪ꯫
ꯇꯨꯃꯤꯟꯅ ꯂꯩꯥꯕ ꯌꯥꯗꯦ꯫
ꯌꯨꯝ ꯄꯥꯟꯈꯤꯔꯣꯏꯗ꯭ꯔꯣ ꯅꯪ꯫
ꯈꯔ ꯀꯟꯅ ꯉꯥꯡꯉꯣ ꯑꯩ ꯇꯥꯗꯦ꯫
ꯌꯨꯝ ꯄꯥꯟꯈꯤꯔꯣꯏꯗ꯭ꯔꯣ꯫
ꯀꯟꯃꯟꯕ꯭ꯔꯣ ꯍꯧꯖꯤꯛꯀꯤꯗꯣ꯫
ꯎꯝ ꯌꯥꯝ ꯀꯟꯗꯦ꯫
ꯇꯥꯗꯦ ꯍꯥꯏꯕꯒꯤ ꯂꯥꯎꯕꯅꯦ꯫
ꯃꯤꯅ ꯇꯥꯔꯒ ꯐꯖꯅ ꯅꯣꯛꯑꯅꯤꯀꯣ꯫
ꯅꯣꯛꯁꯨꯅꯨ ꯃꯇꯝ ꯃꯇꯝꯒꯤꯅꯦ
ꯎ
ꯑꯁ ꯃꯥꯏꯔꯦꯟꯗꯣ ꯆꯥꯎꯕꯔ꯭ꫭ
ꯄꯤꯛꯑꯦ ꯃꯤ ꯌꯥꯝꯗꯕꯅꯤꯅ
ꯃꯥꯏꯔꯦꯟꯗ ꯀꯔꯤ ꯊꯝꯃꯒ ꯊꯥꯛ ꯊꯥꯛꯔꯒ ꯊꯣꯡꯗꯣꯏꯅꯣ
ꯉꯥ ꯊꯥꯛꯑꯒ ꯊꯣꯡꯗꯣꯏꯅꯦ
ꯄꯛꯇꯔ꯭ꯦꯍꯦ
ꯆꯥꯕ ꯂꯥꯛꯑꯣ ꯍꯥꯎꯅ ꯊꯣꯡꯕꯤꯒꯦ
ꯊꯤꯟꯕꯤꯔꯛꯑꯣ
ꯎꯗꯕꯁꯨ ꯀꯨꯏꯔꯦ
ꯅꯪ ꯑꯣꯏꯅ ꯂꯥꯛꯑꯣ
ꯌꯥꯝ ꯐꯖ ꯊꯣꯛꯑꯦꯅꯦ ꯅꯪ ꯍꯟꯗꯛꯁꯦ ꯑꯩ ꯐꯥꯎ ꯉꯥꯎꯔꯦꯕ ꯅꯣꯛꯀꯅꯣ ꯑꯁꯦꯡꯕꯅꯦ
ꯍꯣꯔꯦꯟ ꯐꯠꯖꯅ ꯅꯣꯛꯀꯦ
ꯅꯪ ꯈꯨꯠꯁꯤ ꯇꯧꯔꯣ ꯑꯗꯨꯗꯤ
ꯍꯥ ꯈꯥꯡꯕ ꯉꯝꯗꯦ
ꯋꯥ ꯉꯥꯡꯉꯣ ꯅꯪꯁꯨ꯫
ꯁꯦꯝꯕ ꯍꯧꯔꯣ꯫
ꯑꯩꯔꯣ꯫
ꯍꯣꯔꯦꯟ ꯎꯡ ꯍꯣꯔꯦꯟ ꯊꯣꯡꯅꯕ꯫
ꯁꯦꯝꯒꯗꯕ ꯂꯩꯇꯦ꯫ ꯍꯣꯔꯦꯟꯅ ꯈꯪꯒꯗꯕꯅꯦ ꯅꯪ ꯊꯤꯜꯂꯛꯄ ꯉꯥꯏꯒꯗꯕꯅꯤ꯫
ꯑꯩ ꯊꯤꯜꯂꯛꯄ ꯉꯥꯏꯔꯀꯥꯟꯗ ꯆꯥꯛ ꯂꯥꯝꯕꯅ ꯁꯤꯔꯅꯤ꯫
ꯁꯤꯔꯣꯏꯗ꯫
ꯉꯁꯤ ꯀꯣꯂꯦꯖ ꯆꯠꯇꯕ꯭ꯔꯣ꯫
ꯆꯠꯇꯦ꯫ ꯁꯨꯇꯤꯅꯦ ꯁꯨꯇꯤ꯫ ꯀꯣꯂꯦꯖꯀ ꯀꯥꯗꯕ ꯀꯨꯏꯔꯦ ꯏꯔꯥꯡꯅꯅꯦ꯫
ꯁꯨꯛꯆꯠ ꯆꯠꯇꯦ ꯆꯥꯔꯒ ꯑꯗꯨꯝ ꯂꯩꯗꯣꯏꯔꯣ꯫
ꯑꯥ꯫
ꯆꯥꯔꯒ ꯊꯛꯑꯒ ꯇꯨꯝꯃꯒ ꯑꯗꯨꯝ ꯂꯩꯗꯣꯏꯔꯣ꯫
ꯑꯧ ꯁꯤꯅꯤ ꯍꯟꯗꯛꯁꯦ꯫
ꯑꯗꯨꯒꯤꯅꯤꯅꯦ ꯍꯧꯖꯤꯛ ꯇꯧꯔꯤꯁꯦ꯫
ꯅꯆꯤꯟꯗꯣ ꯄꯪꯉꯥꯡ ꯉꯥꯡꯒꯅꯨꯀꯣ꯫ ꯃꯨꯟꯅ ꯈꯜꯂꯒ ꯃꯨꯟꯅ ꯈꯜꯂꯒ ꯉꯥꯡꯉꯣ꯫
ꯅꯆꯤꯟꯗꯣ ꯊꯨꯒꯥꯏꯒꯅꯤ ꯑꯩ꯫
ꯁꯟꯗꯦꯗ ꯕꯖꯥꯔ ꯆꯠꯁꯦꯀꯣ
ꯍꯩꯁ ꯄꯩꯁꯥ ꯌꯥꯝꯕ ꯃꯥꯂꯤꯗ ꯌꯥꯝ꯫
ꯄꯩꯁꯥ ꯌꯥꯝ ꯂꯩꯌꯦ꯫
ꯀꯣꯏꯕ ꯆꯠꯁꯦ꯫
ꯆꯠꯁꯦ꯫
ꯊꯣꯛꯄꯤꯔꯛꯑꯣ ꯄꯤꯁꯥꯗꯣ꯫
ꯁꯥꯗ꯭ꯔꯣ꯫
ꯁꯥꯑꯦ ꯁꯣꯕꯅ-ꯁꯣꯕꯅ꯫
ꯈꯣꯏꯗꯗꯤ ꯅꯣꯡ ꯆꯨꯋꯦ꯫
ꯐꯔꯛꯇ ꯉꯥꯏꯔꯤꯗ ꯅꯣꯡ ꯆꯨꯔꯒ꯫
ꯑꯗꯨꯒ ꯅꯨꯡꯁꯥ ꯊꯣꯛꯄ꯭ꯔꯣ꯫
ꯈꯤꯇꯪ ꯊꯣꯛꯔꯒ ꯂꯩ꯫
ꯉꯁꯤꯗꯤ ꯈꯔ ꯏꯪꯉꯤꯗ꯫ ꯅꯣꯡ ꯇꯥꯕꯗꯤ ꯂꯩꯕ ꯅꯨꯡꯉꯥꯏ꯫
ꯑꯩꯗꯤ ꯅꯨꯡꯇꯤ ꯏꯪꯉꯦ꯫
ꯑꯩꯁ꯫ ꯂꯣꯏꯔꯦꯍꯦ ꯖꯔꯁꯤ ꯂꯤꯠꯂꯒ ꯆꯠꯂꯣ ꯑꯗꯨꯗꯤ꯫
ꯏꯁꯥ ꯈꯔ ꯐꯥꯕꯅꯤꯅ꯫
ꯕꯦꯔꯥꯅꯦꯍꯦ꯫ ꯕꯦꯔꯥꯒꯤ ꯕꯣꯝꯕ ꯌꯥꯎꯔꯦ ꯅꯪꯉꯣꯟꯗ ꯂꯧꯊꯣꯛꯅꯕ ꯇꯧꯔꯣ ꯉꯜꯂꯤꯉꯩꯁꯤꯗ꯫ ꯅꯠꯇ꯭ꯔꯗꯤꯀꯣ ꯄꯣꯈꯥꯏꯕꯅ ꯍꯥꯜꯂꯅꯤ ꯅꯪ꯫
ꯌꯥꯝ ꯅꯣꯛ
ꯅꯣꯏꯅꯤꯗꯤ ꯀꯣꯏꯕ ꯂꯥꯛꯑꯦ ꯍꯥꯥ꯫
ꯀꯩ ꯍꯥꯏꯕꯅꯣ꯫
ꯅꯣꯏꯅꯤꯗꯤ ꯀꯣꯏꯕ ꯂꯥꯛꯀꯦ-ꯂꯥꯛꯀꯦ ꯍꯥꯏꯔꯒ ꯁꯨꯛꯂꯥꯛ ꯂꯥꯛꯇꯦ ꯊꯥ ꯑꯍꯨꯝ
ꯂꯥꯛꯀꯅꯤ ꯅꯧꯃꯗꯤ ꯁꯣꯏꯗꯅ ꯑꯩꯁ꯫
ꯊꯥꯖꯗꯦ꯫
ꯊꯖꯑꫭ ꯉꯥ ꯊꯣꯡꯕꯤꯌꯨꯀꯣ ꯑꯩꯈꯣꯏ ꯂꯥꯛꯔꯗꯤ꯫
ꯊꯣꯡꯕꯤꯒꯦ-ꯊꯣꯡꯕꯤꯒꯦ꯫
ꯀꯣ꯫
ꯍꯣꯏ ꯊꯣꯡꯕꯤꯒꯦ꯫
ꯕꯤꯗ꯭ꯔꯗꯤ ꯂꯥꯛ ꯑꯣꯏ꯫
ꯉꯥ ꯌꯥꯝ ꯆ ꯆꯥꯅꯤꯡꯕ꯭ꯔꯣ꯫
ꯆꯥꯅꯤꯡꯉꯦ꯫ ꯆꯥꯗꯕ ꯀꯨꯏꯔꯦ꯫
ꯌꯥꯝ ꯁꯥꯌꯦ ꯍꯧꯖꯤꯛ꯫
ꯐꯦꯟ ꯊꯥꯎꯅ ꯐꯦꯟ ꯊꯥꯎꯑꯣ꯫
ꯐꯦꯟ ꯊꯥꯔꯗꯤ ꯂꯣꯛ ꯊꯨꯡꯒꯦ ꯇꯧꯋꯦ꯫
ꯍꯤꯗꯥꯛ ꯆꯥꯁꯤꯜꯂꯣꯗꯅ ꯑꯗꯨꯗꯤ꯫
ꯐꯦꯟ ꯊꯥꯕ ꯌꯥꯗꯦ ꯑꯗꯨꯒꯤꯅꯦ꯫
ꯏ ꯅꯔꫭꯏ ꯑꯣꯏ ꯂꯔꯣꯏ꯫ ꯌꯨꯝ ꯆꯠꯅꯤꯗ꯭ꯔꯣ ꯅꯪꯗꯤ꯫
ꯆꯠꯅꯤꯡꯉꯤ ꯆꯠꯅꯤꯡꯉꯁꯨ ꯎꯄꯥꯏ ꯂꯩꯇ꯭ꯔꯦ꯫
ꯆꯠꯁꯦ꯫
ꯆꯠꯁꯦ-ꯆꯠꯁꯦ꯫
ꯎꯄꯥꯥꯏ ꯂꯩꯇ꯭ꯔꯦꯁꯨ ꯂꯩꯅꯕ ꯇꯧ꯫
ꯃꯤꯁꯤꯡꯗꯤ ꯂꯩꯇ꯭ꯔꯣ ꯇꯨꯃꯤꯟꯅ ꯂꯩꯌꯦ ꯃꯈꯣꯟ ꯑꯝꯇ ꯇꯥꯗꯦ꯫
ꯇꯨꯃꯤꯟꯅ ꯂꯩꯕꯁꯦ ꯐꯕꯅꯦ ꯍꯧꯖꯤꯛꯀꯥꯟ꯫
ꯀꯅꯥꯅꯣ꯫
ꯃꯄꯥꯒ ꯃꯆꯥ ꯅꯨꯄꯥꯗꯣ
ꯎꯝ ꯄꯤꯁꯇꯥ ꯂꯩꯔꯦ ꯍꯧꯖꯤꯛꯀꯥꯟ
ꯄꯤꯁꯇ ꯂꯩꯔꯗꯤ
ꯃꯔꯁꯨꯁ ꯈꯣꯟꯖꯦꯟ ꯏꯁꯩ ꯁꯥꯑꯣ ꯅꯡ
ꯁꯛꯅꯤꯡꯗꯦ ꯊꯕꯛ ꯀꯟꯅ ꯇꯧꯔꯤ ꯑꯩ ꯍꯧꯖꯤꯛ
ꯊꯕ ꯇꯧꯅ ꯇꯧꯅ ꯁꯥꯎ ꯍꯥꯥ
ꯉꯁꯤꯗꯤ ꯉꯟꯅ ꯆꯠꯇꯣꯏꯅꯦ
ꯏ ꯀꯩ ꯊꯕ ꯂꯒꯦ
ꯃꯣꯏ ꯃꯌꯥꯝ ꯑꯥ ꯃꯈꯥꯗ ꯀꯩꯅꯣꯗ ꯆꯠꯀꯅꯤ ꯍꯥꯏ
ꯃꯣꯏ ꯐꯦꯃꯤꯂꯤ ꯄꯨꯂꯞ ꯆꯠꯀꯅꯤ ꯍꯥꯏꯌꯦ ꯑꯗꯨꯒꯤ
ꯐꯣꯔꯦꯟꯁꯨ ꯃ ꯇꯧꯔꯎ ꯀꯑꯣ
ꯍꯣꯏ ꯍꯣꯏ ꯐꯔꯦ ꯐꯔꯦ
ꯃꯨꯡ ꯐꯔ ꯀꯑꯣ
ꯑ ꯊꯝꯃꯒꯦꯀꯣ
ꯑꯥ
ꯌꯥ